ꯌꯦ
ꯑꯥ
ꯌꯥꯏꯕ
ꯑꯩ ꯇꯧꯔꯦ ꯍꯥꯏꯕꯅꯣ ꯑꯗꯨꯅ ꯑꯩꯅ ꯉꯛꯏꯁꯦ ꯀꯩꯅꯣ ꯉꯡꯁꯨꯃ ꯇꯩꯌꯥꯔꯁꯨ ꯑꯍꯨꯝꯂꯛꯁꯤꯒ
ꯍꯥꯏ ꯍꯥꯏ ꯅꯝꯊ ꯆꯥꯛꯀꯤ ꯀꯅꯣ ꯑꯣꯏꯔ ꯃꯥꯅꯦ ꯋꯥꯏꯁꯨ ꯇꯩ ꯇꯩꯕ ꯃꯥꯜꯂꯦ ꯆꯥꯛꯀꯤꯁꯦ ꯆꯤꯡꯉꯒ ꯄꯨꯈ꯭ꯔꯒ ꯈꯦꯆꯤꯁꯨ ꯁꯦꯝꯃꯤꯅꯦ
ꯍꯁꯤ
ꯎꯝ
ꯑ
ꯊꯝꯃꯦꯕ ꯑꯗꯨꯅ ꯍꯤꯟꯖꯥꯡ ꯊꯣꯡꯗ꯭ꯔꯁꯨ ꯃꯣꯔꯣ ꯃꯦꯠꯂꯒ
ꯆꯤꯆꯤꯁꯦ ꯏꯟꯁꯥꯡ ꯊꯣꯡꯉ ꯆꯥꯕ ꯑꯣ ꯍꯥꯎꯕ
ꯂ
ꯐꯌꯥ
ꯍꯥꯏ ꯃꯌꯦꯝꯗ ꯀꯥꯏ ꯇꯧꯔꯣꯏꯗꯣ
ꯊꯤ ꯍꯥꯎꯕ ꯌꯥꯅꯤ ꯃꯈ ꯍꯥꯎꯕ ꯍꯥꯏꯗꯤ ꯈꯪꯗꯦ ꯅꯣꯏꯗꯗꯤ ꯍꯥꯎꯕ ꯍꯥꯎꯏ ꯑꯗꯨ ꯅꯠꯇ ꯑꯩꯈꯣꯏꯁꯦ ꯑꯉꯥꯡ ꯑꯣꯏꯔꯤꯈꯩꯗꯤ ꯑꯗꯨꯝ ꯆꯥꯔꯛꯈꯤꯕꯅꯤꯅꯅ ꯑꯩꯈꯣꯏꯅꯌꯥꯝ ꯍꯥꯎꯕ ꯆꯥꯔꯛꯈꯤꯕ ꯑꯣꯏꯕꯒꯤ ꯆꯝ ꯐꯥꯎ ꯍꯪꯗꯦ ꯍꯥꯎ ꯃꯣꯏꯗꯅ ꯍꯧꯖꯤꯛ ꯐꯥꯎꯗ ꯑꯗꯨꯝ ꯍꯦꯟꯅ ꯍꯪꯉꯦ ꯀꯩꯅꯣꯒꯨꯝꯕ ꯑꯝꯇ ꯍꯥꯞꯇꯦꯕ ꯈꯪꯕ꯭ꯔꯥ
ꯍꯋꯥꯏ ꯑꯩꯈꯣꯏꯒꯤ ꯐꯔꯤ ꯗꯥꯝꯗꯣ ꯑꯗꯨꯒꯨꯝꯕ ꯑꯝꯇ ꯍꯥꯄꯛꯇꯦꯕ ꯄꯨꯔꯥ ꯀꯩꯅꯣ ꯑꯗꯨꯒꯒ ꯇꯧꯔꯒꯁꯨ ꯑ ꯀꯔꯤꯌ‌ꯦ ꯍ ꯃꯣꯔ‌ꯣꯛ ꯑꯇ‌ꯦꯛꯄꯗꯨ ꯇꯧꯔꯒ ꯉꯅꯦ ꯑꯗꯨꯝ ꯆꯥꯈꯤꯕ ꯌꯥꯝ ꯍꯥꯎꯋꯦꯕ
ꯎꯝ ꯒꯅꯤ ꯊꯅ ꯎ ꯕꯤꯠꯔꯤꯠꯇꯁꯨ ꯍꯥꯞꯄꯅꯦ ꯑꯩꯅ ꯉꯁꯤꯗꯤ ꯍ
ꯐꯔꯦ
ꯃ ꯐꯖꯥꯏꯦ ꯕꯤꯠꯔꯨꯠ ꯀꯗꯣ ꯍꯥꯄꯅꯦꯕꯅ ꯍꯧꯖꯤ ꯍꯣꯔꯦꯟ ꯑꯗꯨꯝ ꯀꯥꯔꯛꯀꯅꯤꯑ ꯉꯥꯛꯇꯧ ꯂꯑꯒ ꯄꯨꯂꯛꯑꯅꯤ
ꯥꯗ ꯆꯪꯉꯦ ꯍꯥꯏꯕ꯭ꯔꯣ ꯃꯣꯏꯒꯤ
ꯀꯣꯂꯦꯖꯇ ꯆꯠꯇ ꯑꯣꯏꯔꯝꯒꯅꯤ ꯑꯗꯨꯒ ꯑꯥ
ꯆ ꯆꯠ ꯀ
ꯑꯥ ꯁ ꯄꯥꯏꯀꯣ ꯉ ꯐꯣ ꯃꯦꯟꯗꯥ ꯃꯦꯍꯦꯟꯗꯥ ꯌ‌ꯣꯍ‌ꯦꯞꯕ ꯇꯥꯗ꯭ꯔꯥ ꯃꯥꯜꯂꯦ ꯈꯦꯆ꯭ ꯄꯤꯕꯤꯒꯦ ꯇꯧꯕꯅꯦꯕ
ꯃꯥꯉ‌ꯣꯟꯗ
ꯇꯥꯕ꯭ꯔꯣ
ꯎꯝ
ꯇꯥꯏ ꯆꯂꯤꯅꯣ
ꯆꯠꯇ‌ꯦ ꯆꯠꯇ‌ꯦ
ꯀꯅꯅꯣꯅ ꯐꯧ ꯂꯩ ꯀꯥꯏ ꯆꯄ ꯔꯣ ꯊ‌ꯣꯡꯉ‌ꯦ ꯍꯥꯏꯗ‌ꯣ
ꯎꯝ
ꯍꯥꯡꯒ
ꯃꯪꯒꯟꯅꯦ ꯀꯗꯨꯗꯨꯒꯅꯦ ꯀꯩꯅ‌ꯣꯒ ꯅꯥꯀꯨꯞꯄꯤꯒ ꯎꯝ ꯑꯩ ꯎꯇꯤ ꯊ‌ꯣꯡꯕ ꯍꯩꯔ‌ꯦ
ꯄꯥꯅ‌ꯎꯇꯤ ꯆꯥꯔꯕ‌ꯣ ꯑꯗꯨꯗꯤ
ꯄꯟꯒꯤꯔꯥ ꯎꯝ ꯍꯝ
ꯍꯨꯝ
ꯐꯥꯟꯒꯤ ꯎꯇꯤ ꯆꯥꯔꯕꯕꯥ
ꯆꯥꯖꯗꯔꯤ
ꯍꯥꯎꯕꯖꯥꯠꯅꯤꯉꯣ ꯉꯥꯡꯁꯪ ꯉꯥꯡꯈꯔ꯭ꯦꯀꯣ ꯍꯋꯥꯏ ꯀꯩꯅꯣꯗꯣ ꯑꯒ ꯄꯥꯟꯒ ꯇꯧꯔ ꯎꯠꯇꯤ ꯊꯣꯡꯕ ꯑꯁ ꯍꯥꯎꯒꯖꯥꯅꯤꯉꯣ ꯁꯣꯏꯒ ꯍꯥꯞꯄꯒ ꯊꯣꯡꯉꯕ
ꯑꯩ ꯑꯩ ꯌꯇꯤꯁꯤꯁꯨ ꯍꯥꯎꯕ
ꯍꯥꯥ
ꯑꯩ ꯎꯇꯤꯁꯤꯁꯨ ꯍꯥꯎꯗꯧ ꯃꯥꯜꯂꯦ ꯃꯁꯛꯄꯨꯗꯤ ꯈꯤꯇꯪ ꯊꯤꯖꯔꯦ
ꯆꯥ
ꯆꯥꯒꯤꯔꯣꯏꯌꯦ ꯉꯜꯂꯤ ꯆꯥ ꯉꯜꯒꯤ
ꯑꯗꯨꯅꯦ ꯑꯩꯁꯨ ꯉꯃꯜꯂꯤ ꯍꯥꯏꯒꯦ ꯇꯧꯕꯅꯦ ꯅꯪ ꯌꯥꯝ ꯉꯟꯅꯕ ꯂꯣꯏꯔꯝꯃꯤꯥ ꯆꯥꯛꯇꯣ
ꯎ ꯁꯨꯅ ꯑꯗꯨꯗꯤ ꯀꯨꯀꯔꯗ ꯀꯥꯝꯃꯤꯗꯅ ꯎꯇꯤꯗꯨꯗꯤ ꯀꯨꯀꯔꯗ ꯀꯥꯝ ꯗꯣꯏꯅꯤ ꯈꯦꯆꯤꯗꯨꯁꯨ ꯔꯥꯏꯁ ꯀꯨꯀꯔꯗ ꯍꯥꯞꯆꯤꯟꯗꯣꯏꯅꯤ ꯑꯗꯨꯅ
ꯑꯣꯏ
ꯁꯤ
ꯊꯨꯡ ꯂꯣꯟꯗꯕꯅꯦ
ꯀꯅꯥꯅꯣꯝ ꯒꯦꯠ ꯏꯃꯥ ꯐꯣꯟ ꯇꯧꯔꯛꯑꯝ
ꯀꯩꯅꯣ ꯆꯥꯔꯖ ꯍꯩꯕ ꯀꯅꯥ ꯌꯥꯝꯃꯦ ꯍꯥꯎ
ꯅꯡ ꯉꯥꯇ ꯄꯥꯏꯌꯨꯀꯣ ꯄꯥꯏꯕꯗꯣ ꯅꯪ ꯑꯗꯨꯝ ꯉꯥꯡꯉꯣꯕ
ꯊꯣꯡꯗ꯭ꯔꯤ ꯑꯣ ꯌꯥꯏ ꯌꯥꯏ ꯑꯧ ꯑꯧ ꯑꯧ
ꯉꯥꯡ ꯉꯝꯃꯨꯀꯣ ꯅꯥ ꯑꯗꯨꯝ
ꯍꯨꯏꯌꯦ ꯍꯨꯏꯌꯦ ꯍꯨꯏꯌꯦ ꯌꯥꯝꯕꯅꯦ ꯀꯩꯅꯣꯗꯨ ꯄꯨꯔꯛꯄ ꯌꯥ ꯀꯩꯅꯣ ꯑꯩꯗꯨꯗꯗꯤ ꯍꯥꯕ ꯂ ꯅ ꯅꯔ ꯑꯩꯒꯤ ꯀꯩꯅꯣꯗꯨ ꯄꯨꯕꯤꯔꯛꯑꯣ ꯕꯦꯝꯃꯥ ꯂꯤꯛꯂꯤꯗꯣ ꯆꯂꯦꯖ ꯅꯪꯕꯨꯨ ꯀꯥꯏꯗ ꯆꯠꯂꯤꯅꯣ ꯎ ꯊꯥꯡꯂꯒꯦ ꯈꯣꯡꯊꯥꯡ ꯊꯅꯣꯏꯅ ꯆꯠꯄ ꯂꯝꯃꯤꯗ ꯎꯝ ꯎꯝ ꯎꯝ ꯑꯦ ꯑꯗꯨ ꯆꯥꯎ ꯑꯃꯥꯏ ꯄꯨꯔ ꯑꯦ ꯀ ꯉꯒꯠꯣꯒ ꯑ ꯑꯗꯨ ꯁꯟꯕꯅꯦꯁꯤꯦ ꯋꯥꯔꯤꯔꯗꯨ ꯃꯥꯉꯥꯟ ꯌꯥꯝꯅ ꯆꯥꯡꯅꯅ ꯎꯇꯤ ꯈꯤꯇꯪꯗꯤꯦ ꯄꯣꯝꯃꯦ ꯄꯔꯛꯑꯣꯅꯦ ꯊꯦꯡꯨ ꯆꯕꯅꯦ ꯀ ꯝ ꯎꯝ ꯎꯝ ꯍ ꯉꯁꯤꯔꯕꯥꯏꯖ ꯀꯩꯅꯣ ꯅꯣꯏꯅꯁꯨ ꯆꯠꯂꯔꯣꯏꯗ꯭ꯔꯣ ꯎꯁꯨ ꯂꯥꯏꯅꯤꯡ ꯊꯥꯎ ꯍ ꯎꯝ ꯑ